ꯍꯦꯜꯂꯣ
ꯎꯝ ꯇꯥꯕ꯭ꯔꯣ
ꯑꯧ ꯇꯥꯏꯌꯦ ꯀꯩꯗꯧꯔꯤꯅꯣ
ꯀꯩꯝ ꯇꯧꯗꯦ ꯍꯤꯞꯄ ꯂꯩꯗ ꯅꯪꯗꯤ
ꯑꯩꯗꯤ ꯍꯧꯖꯤꯛ ꯁꯤꯡꯖꯨ ꯆꯥꯕ ꯂꯣꯏꯔꯒ ꯑꯃꯨꯛ ꯀꯨꯝꯃꯦ
ꯌꯨꯝꯗꯔꯣ
ꯑꯍꯣꯏ
ꯎꯝ ꯑꯁ ꯌꯥꯝ ꯅꯨꯡꯉꯥꯏꯔ ꯃꯥꯜꯂꯦꯗ ꯁꯤꯡꯖꯨꯒ ꯆꯥꯔꯗꯅ
ꯑꯗꯨꯅꯦ
ꯍꯣꯏ ꯑꯩꯁꯨ ꯌꯨꯝꯗ ꯂꯩꯗ
ꯑꯣ ꯀꯥꯏꯗ ꯂꯩꯕ
ꯌꯨꯝꯗ ꯌꯨꯝꯗ
ꯑꯣ ꯀꯃꯥꯏ-ꯀꯃꯥꯏꯅ ꯇꯧꯔꯕ꯭ꯔꯣ ꯉꯁꯤꯗꯤ
ꯀꯩꯝ ꯇꯧꯗꯦꯗ ꯉꯔꯥꯡ ꯋꯥꯃꯟꯗꯅ ꯉꯁꯤꯗꯤ ꯅꯨꯡꯊꯤꯜ ꯆꯨꯞꯄ ꯌꯨꯝꯗ ꯂꯩꯈ꯭ꯔꯦ ꯄꯣꯊꯥꯔꯒꯦꯅ
ꯑꯗꯨꯝ ꯍꯤꯞꯄ꯭ꯔꯒ
ꯍꯣꯏ ꯉꯁꯥꯏ ꯕꯥꯔꯣ ꯃꯈꯥꯏꯗꯩꯅꯦ ꯑꯩꯅ ꯍꯤꯞꯄ ꯂꯩꯁꯤ ꯇꯨꯝꯊꯣꯛꯑꯒ
ꯏꯁ ꯂꯣꯏꯔꯦꯍꯦ ꯑꯗꯨꯗꯤ ꯍꯦꯟꯃꯟꯗ꯭ꯔꯣ ꯌꯥꯝ ꯋꯥꯥꯃꯟꯕꯒꯤꯔ
ꯎꯝ ꯐꯣꯟꯒ ꯀꯔꯤꯒ ꯂꯣꯏꯅ ꯑꯣꯐ ꯇꯧꯔꯒꯦ ꯊꯝꯃꯒ ꯇꯨꯝꯊꯣꯛꯏꯅꯤ
ꯁꯥꯏꯁ ꯀꯅꯥꯝꯁꯨ ꯗꯤꯁꯇꯔꯕ ꯇꯧꯕ ꯌꯥꯗꯦ ꯍꯥꯏꯕ ꯇꯥꯕꯗꯀꯣ
ꯍꯣꯏꯅꯦ
ꯑꯩ ꯍꯧꯖꯤꯛ ꯇꯨꯝꯕ ꯃꯇꯝꯅꯤ ꯍꯥꯏꯔꯒ
ꯎꯝ ꯑꯗꯨꯏ ꯑꯗꯨꯒꯤ ꯑꯩ ꯀꯩꯅꯣꯝꯃ ꯐꯣꯟꯗꯣ ꯀꯩꯝ ꯈꯪꯗ꯭ꯔꯦꯕ ꯑꯗꯨꯝ ꯇꯨꯝꯈ꯭ꯔꯦꯕ ꯑꯗꯨ ꯑꯣꯏꯔꯗꯤ ꯅꯨꯡꯉꯥꯏꯅ ꯇꯨꯝꯊꯣꯛꯏꯗꯅꯦ ꯄꯦꯟꯅꯥ
ꯑꯗꯨꯅꯦ
ꯎꯝ
ꯍꯝ
ꯅꯨꯃꯤꯗꯥꯡꯗꯁꯨ ꯊꯦꯡꯅ ꯊꯦꯡꯅ ꯇꯨꯝꯃꯦ ꯑꯗꯨꯗꯩ ꯈꯔ ꯃꯤꯠꯁꯦ ꯌꯥꯔꯔꯣꯏꯅ ꯑꯥ ꯌꯦꯡꯗꯦ
ꯑꯣ ꯉꯔꯥꯡꯗꯤ
ꯉꯔꯥꯡꯗꯣ ꯌꯦꯡꯒꯦ ꯇꯧꯔꯒ ꯃꯩ ꯃꯨꯠꯇꯅ ꯑꯁ ꯏ ꯀꯥꯔꯦ ꯅꯠꯇꯦ ꯅꯨꯃꯤꯗꯥꯡ ꯅꯨꯃꯤꯗꯥꯡ ꯆꯨꯞꯄꯗꯨ ꯇꯨꯝꯗꯕꯤꯗ ꯑꯩꯗꯣ ꯕꯣꯜ ꯌꯦꯡꯒꯦꯅ ꯉꯥꯏꯔ ꯂꯩꯕꯅꯦꯕ ꯍꯧꯔꯝꯗꯥꯏꯗ ꯃꯩꯗꯨ ꯃꯨꯊꯠꯈꯤꯕ ꯑꯩ ꯏ ꯀꯥꯕꯁꯤꯗꯤ
ꯍꯝ
ꯐꯣꯟꯗꯨꯁꯨ ꯆꯥꯔꯖ ꯇꯧꯗꯕꯗꯤ ꯂꯩꯔꯝꯕ ꯑꯩꯗꯤ ꯑꯁ ꯕꯣꯜ ꯌꯦꯡꯕ ꯃꯇꯝꯗ ꯆꯥꯔꯖ ꯇꯧꯔꯒꯦꯅ ꯑꯗꯨꯑꯩ ꯕꯤꯠꯁꯦ ꯌꯥꯎꯗꯣ ꯂꯩꯔꯣꯏꯍꯦ
ꯑꯗꯨꯗꯤ ꯈꯨꯟꯗ ꯂꯩꯕꯒꯤꯔ
ꯑꯥ ꯈꯨꯟꯗ ꯂꯩ ꯑꯩ ꯈꯨꯟꯗ ꯂꯩ
ꯑꯗꯨꯅꯦ ꯈꯨꯟꯗ ꯂꯩꯕꯒꯤꯅꯦꯕ
ꯉꯔꯥꯡ-ꯉꯔꯥꯡ ꯇꯪꯅꯤꯗ
ꯑꯣ
ꯑꯗꯨ
ꯉꯔꯥꯡꯗꯤ ꯐꯖꯕ ꯁꯅꯕ ꯇꯤꯝꯁꯤꯗ
ꯎꯝ ꯑꯗꯨ ꯑꯩꯅ ꯊꯣꯏꯅ ꯉꯥꯏꯔꯤꯅꯦꯕ
ꯑꯣ ꯆꯨꯁ ꯍꯥ
ꯅꯪꯗꯤ ꯌꯦꯡꯗꯔꯣ
ꯑ ꯍꯣꯏ ꯌꯦꯡꯉꯦ
ꯎꯝ ꯅꯪꯗꯤ ꯀꯩ ꯇꯤꯝ ꯁꯞꯄꯣꯔꯠ ꯇꯧꯕ
ꯑꯩꯗꯤ ꯉꯔꯥꯡꯗꯤ ꯏꯁꯄꯦꯟꯗꯣ
ꯅꯠꯇꯦ-ꯅꯠꯇꯦ ꯅꯪ-ꯅꯪ ꯉꯔꯥꯡꯒꯤ ꯍꯥꯏꯕ ꯅꯠꯇꯦ ꯅꯪꯅ ꯐꯨꯜ ꯁꯞꯄꯣꯔꯠ ꯇꯧꯕꯗꯣ
ꯑꯣ ꯕ꯭ꯔꯖꯤꯜ
ꯆꯦ
ꯕ꯭ꯔꯥꯖꯤꯜꯅꯦ ꯑꯗꯨ ꯑꯣꯏꯔꯁꯨ ꯁꯤꯈ꯭ꯔꯦ
ꯅꯨꯡꯁꯤꯗ ꯕ꯭ꯔꯥꯖꯤꯜꯗ
ꯍꯣꯏ-ꯍꯣꯏ-ꯍꯣꯏ
ꯅꯩ ꯃꯔꯥꯗꯨ ꯑꯁ ꯀꯞꯄꯗ ꯎ
ꯌꯥꯝꯅ ꯅꯨꯡꯁꯤꯌꯦ ꯑꯗꯨ ꯑꯣꯏꯔꯁꯨ ꯎꯄꯥ ꯂꯩꯇ꯭ꯔꯦ
ꯑꯩꯒꯤꯗꯤ ꯂꯩꯔꯤ
ꯀꯅꯥꯔꯥ ꯑꯥꯔꯖꯦꯟꯇꯤꯅꯥꯔꯥ
ꯏꯌꯥꯝ ꯏꯌꯥꯝꯕ ꯃꯦꯠꯁꯤ ꯂꯩꯔꯤ ꯍꯌꯦꯡ ꯑꯌꯨꯛ ꯁꯥꯟꯅꯒꯅꯤ
ꯑꯩꯈꯣꯏꯒꯤ ꯈꯨꯟꯗꯁꯨ ꯅꯨꯄꯥ ꯑꯃ ꯂꯩꯌꯦꯕ ꯕ꯭ꯔꯁꯤꯕꯨ ꯌꯥꯝꯅ ꯀꯥꯏ ꯍꯥꯏꯁꯤꯔꯥ ꯃꯦꯁꯤꯕꯨ ꯑꯗꯨꯝ ꯁꯄꯣꯔꯠ ꯇꯧꯕꯗꯣ ꯃꯦ ꯁꯤꯒꯤꯗꯃꯛꯇ ꯑꯩꯗꯤ ꯁꯤꯔꯔꯤ ꯍꯥꯏꯕ ꯇꯥꯏꯞꯗ ꯑꯗꯨꯝ ꯁꯞꯄꯣꯔꯠ ꯇꯧꯋꯦꯕ ꯃꯥꯁꯨ
ꯑꯩꯗꯤꯀꯣ ꯅꯣꯛꯅꯤꯡ ꯅꯤꯡꯕꯅꯥꯗꯣ ꯅꯤꯡꯕꯅ ꯑꯗꯨꯒ ꯑꯥ ꯑꯥꯔꯖꯦꯟꯇꯤꯅꯥꯒ ꯀꯅꯥꯔ ꯑꯁ ꯀꯥꯎꯈꯦꯗꯣ ꯑꯁꯅꯕꯗꯣ ꯏꯖꯤꯞ ꯀꯣ
ꯏꯖꯤꯞ ꯏꯖꯤꯞ
ꯃꯕꯥꯅꯤ ꯁꯥꯟꯅꯕ ꯀꯥꯟꯁꯤꯗ ꯏꯖꯤꯞꯅ ꯒꯣ ꯑꯅꯤ ꯍꯥꯟꯅ
ꯣꯜ ꯑꯅꯤ
ꯑꯥꯎ ꯑꯗꯨꯀꯥꯟꯗ ꯑꯔꯖꯦꯟꯇꯤꯅꯥꯗꯣ ꯁꯤꯔꯅꯁ ꯃꯣꯏꯗꯣ ꯄꯨꯈꯠꯂꯒ ꯄꯨꯈꯠꯂꯒ ꯂꯣꯏꯔꯦ
ꯑꯗꯨꯅꯔꯤꯇ ꯂꯥꯎꯔꯛꯄꯅꯤꯅꯦ ꯑꯩꯗꯤ
ꯑꯗꯨꯅꯦ ꯄꯣꯔꯇꯨꯒꯜ ꯐꯦꯟꯒ ꯑꯥꯔꯖꯦꯟꯇꯤꯅꯥ ꯐ꯭ꯔꯦꯟꯒ ꯈꯠꯅꯔꯒ ꯀꯣ
ꯍꯣꯏ ꯍꯣꯏ ꯑꯩꯒꯤ ꯑꯗꯨ ꯅꯨꯃꯤꯠꯇ ꯑꯗꯨ ꯅꯨꯃꯤꯠꯇ ꯂꯧꯥꯎꯔꯛꯄꯁꯤꯗꯤ ꯒꯣꯜ ꯍꯦꯛ ꯆꯪꯉꯛꯄꯒ ꯑꯁ ꯂꯣꯏꯔꯦ
ꯌꯥꯝ ꯍꯩꯕꯖꯥꯠꯅꯍꯦ ꯁꯤ ꯃꯦ ꯁꯤꯁꯦ
ꯅꯨꯃꯤꯗꯥꯡꯒ ꯂꯩꯇ꯭ꯔꯦ ꯑꯩꯈꯣꯏꯅ ꯂꯥꯎꯔꯛꯄꯁꯤꯗꯤ
ꯎ ꯑꯗꯨꯗꯅꯦ
ꯎꯝ ꯍꯔꯥꯎ ꯃꯥꯥꯟꯕꯩ ꯀꯣ ꯎꯝ ꯍꯔꯥꯎ ꯃꯥꯟꯕꯒꯤ ꯃꯦꯁꯤꯅ ꯒꯣꯜ ꯆꯠꯂꯛꯄꯗꯣ
ꯑ ꯍꯣꯏ ꯍꯣꯏ ꯍꯣꯏ
ꯎ
ꯑꯗꯨꯝ ꯑꯣꯏꯔꯝꯅꯤ ꯅꯣꯏ ꯁꯞꯄꯣꯔꯇꯔꯁꯤꯡꯗꯤ
ꯎꯝ
ꯑꯩꯗꯤ ꯑꯥꯔꯖꯦꯟꯇꯤꯅꯥꯕꯨꯗꯤ ꯁꯞꯄꯣꯔ ꯇꯧꯗꯦ
ꯎ ꯑꯗꯨ ꯀꯩ ꯇꯧꯔꯤꯕ
ꯑꯩꯗꯤ ꯕ꯭ꯔꯥꯖꯤꯜꯅꯦꯕ ꯇꯁꯦꯡꯅ ꯍꯥꯏꯔꯤꯒꯦ ꯑꯩꯗꯤ ꯕ꯭ꯔꯥꯖꯤꯜ ꯀ ꯏ ꯄꯨꯀꯣ ꯕ꯭ꯔꯖꯤꯜꯅꯦ ꯕ꯭ꯔꯖꯤꯅꯦ ꯁꯤꯔꯁꯨ ꯕ꯭ꯔꯖꯤꯜ ꯑꯩꯗꯤ
ꯍꯣꯏꯗ
ꯑꯗꯨ ꯑꯣꯏꯔꯁꯨ ꯍꯧꯖꯤꯛꯇꯤꯀꯣ ꯏꯁꯄꯦꯟꯒ ꯐ꯭ꯔꯥꯟꯁꯀ ꯏꯪꯂꯦꯟ ꯀꯟꯅ ꯁꯞꯄꯣꯔꯠ ꯊꯧꯔꯤ
ꯍꯣꯔꯦꯟ ꯏꯪꯂꯦꯟꯈꯣꯏꯗꯤ ꯀꯩꯅꯣꯝꯃ ꯑꯩꯁꯨ ꯂꯣꯏ ꯁꯞꯄꯣꯔꯠ ꯇꯧꯈ꯭ꯔꯦꯕ ꯍꯧꯖꯤꯛ ꯂꯩꯔꯤꯕꯁꯤꯡ ꯇꯤꯝꯁꯤꯡꯁꯦ ꯑꯩꯅ ꯇꯧꯗꯕꯕꯨ ꯏꯁꯄꯦꯟ ꯈꯛꯇꯪ ꯇꯧ
ꯑꯁ ꯌꯔꯣꯢꯍꯦ ꯑꯗꯨꯗꯤ ꯏꯕꯥꯅꯤꯁꯦ
ꯏꯁꯄꯦꯟ ꯈꯤꯇꯪꯅꯦꯕ ꯑꯩꯅ ꯌꯃꯥꯜꯗꯨ ꯌꯦꯡꯅꯤꯡꯗꯦꯕ
ꯌꯃꯥꯜꯗꯣ ꯌꯦꯡꯅꯤꯡꯕꯒꯤ ꯑꯩꯅ ꯑꯩꯅꯗꯤ ꯃꯥꯕꯨ ꯌꯦꯡꯅꯤꯡꯕꯒꯤ ꯁꯄꯦꯟꯕꯨ ꯁꯞꯄꯣꯔꯠ ꯇꯧꯕ
ꯅꯣꯋꯦꯁꯨ ꯁꯞꯄꯣꯔꯠ ꯇꯧꯋꯤ ꯑꯗꯨꯕꯨ ꯐꯨꯜ ꯄꯔꯇ ꯃꯁꯤ ꯑꯔꯖꯦꯟꯇꯤ ꯅꯥ ꯑꯗꯨꯂ ꯐꯨꯜ ꯁꯞꯄꯣꯔꯠꯇꯤ ꯑꯔꯖꯦꯟꯇꯤꯅꯥꯗ ꯂꯩꯌꯦꯕ
ꯑ ꯍꯣꯏ ꯍꯣꯏ ꯍꯣꯏ ꯑꯩꯁꯨ ꯑꯗꯨꯝ ꯇꯧꯋꯦ ꯍꯣꯏ ꯕꯔꯖꯤꯜ ꯗꯤ ꯐꯨꯜ ꯁꯞꯄꯣꯔꯠꯅꯦ
ꯅꯣꯔꯋꯦꯗꯤ ꯅꯨꯡꯁꯤꯌꯦ ꯍꯟꯗꯛ ꯀ꯭ꯋꯥꯂꯤꯐꯥꯏ ꯑꯅꯧꯕꯅꯤꯅꯦ
ꯅꯣꯔꯋꯦꯗꯤ ꯇꯜꯂꯦ ꯁꯥꯎꯅꯤꯡꯉꯦ ꯍꯥꯏꯗꯤ
ꯍꯜꯍꯟꯗꯣ ꯏꯁ ꯃꯉꯛ ꯊꯥꯡꯒꯠ ꯊꯥꯡꯒꯠꯂ ꯆꯦꯟꯉ ꯍꯣꯏ ꯃꯅ ꯆꯦꯟ ꯃꯥꯅ ꯆꯦꯟꯕꯗꯣ ꯅꯣꯛꯅꯤꯡꯗ꯭ꯔꯥ
ꯑꯗꯨꯟꯅꯦ ꯑꯗꯨꯟꯅꯦ ꯑꯗꯨ ꯅꯨꯄꯥꯗꯣ ꯑꯁ ꯆꯞꯖꯥꯅꯦ
ꯀꯣꯛꯀ ꯀꯩꯅꯣꯝ ꯇꯧꯔꯒ ꯆꯦꯕꯗꯣ ꯎꯝ
ꯃꯥꯒ ꯁꯝꯗ ꯑ ꯏꯁꯂꯣꯏꯔꯦ
ꯐ꯭ꯔꯥꯟꯁꯇꯤ ꯑꯩꯅ ꯅꯨꯡꯁꯤꯕꯗꯤ ꯗꯦꯝꯕꯦꯜꯂꯦꯛꯑꯒ ꯒ꯭ꯔꯤꯁꯃꯦꯟꯅꯤ ꯒ꯭ꯔꯤꯁꯃꯦꯟꯗꯤ ꯍꯟꯗꯛ ꯁꯥꯟꯅꯗ꯭ꯔꯦ
ꯑꯣ
ꯑꯩꯅꯗꯤ ꯐ꯭ꯔꯦꯟꯁꯇꯗꯤ ꯆꯦ ꯕꯥꯄꯦꯗꯣ ꯑꯍꯥꯍꯥ ꯕꯥꯄꯦ ꯁꯄꯦꯟꯗꯨꯅ ꯌꯥꯃꯥꯜ ꯑꯗꯨꯒ ꯏꯪꯂꯦꯟꯗꯅ ꯕꯤꯂꯤꯡꯍꯝ
ꯑꯦ ꯑꯗꯨꯗꯤ ꯆꯞ ꯃꯥꯟꯅꯩ ꯏꯪꯂꯦꯟꯒꯗꯤ
ꯑꯁ ꯑꯗꯨꯗꯤ ꯌꯥꯝ ꯐꯔꯦꯍꯦ
ꯎꯝ
ꯄꯣꯥꯎꯗꯅꯦ ꯃꯣꯏ ꯑꯍꯨꯝꯗꯤ ꯀꯅꯥꯅ ꯍꯥꯟꯅ ꯁꯤꯗꯣꯏꯔꯥ ꯈꯪꯗꯦ
ꯑꯗꯨꯅꯣ ꯏꯁꯄꯦꯟ
ꯑꯣ ꯎꯝ ꯑꯩꯗꯤꯀꯣ ꯑꯁꯤ ꯑꯍꯨꯝꯗꯒꯤ ꯢꯁꯄꯦꯟꯅ ꯀꯩ ꯍꯥꯏꯁꯤꯔꯥ ꯀꯟꯕ ꯃꯥꯜꯂꯦ
ꯐ꯭ꯔꯥꯟꯁ ꯀ ꯃꯥꯟꯂ ꯑꯗ ꯆꯨꯝꯃꯤꯗꯥ
ꯈꯪꯗꯦ ꯑꯗꯨꯝ ꯀꯟꯕ ꯃꯥꯜꯂꯦ ꯑꯗꯨꯝ ꯌꯦꯡꯕ ꯀꯥꯟꯗ ꯑꯗꯨꯝ ꯃꯣꯏꯗꯣ ꯄꯥꯔꯠꯅꯔꯁꯨ ꯃꯣꯏꯒꯤ ꯇꯤꯝꯃꯦꯠꯁꯨ ꯑꯗꯨꯝ ꯐꯖꯩꯌꯦꯕ
ꯑꯗꯨꯕꯨꯕ ꯍꯟꯗꯛ ꯀꯩꯅꯣ ꯐ꯭ꯔꯥꯟꯁꯀ ꯄꯥꯟꯅꯔꯅꯤꯕ ꯁꯤꯃꯤꯐꯥꯏꯅꯦꯜꯗ
ꯑꯥ
ꯐ꯭ꯔꯥꯟꯁꯀ ꯏꯁꯄꯦꯟ ꯄꯥꯟꯅꯔꯅꯤ
ꯑꯥ ꯐ꯭ꯔꯥꯟꯁ ꯀ ꯁꯄꯦꯟ
ꯑꯥ
ꯑꯌꯥ ꯌꯦꯡꯕ ꯅꯨꯡꯉꯥꯏꯔꯅꯤ ꯍꯦ ꯑꯗꯨꯗꯤ ꯑ
ꯍꯦ ꯍꯦ ꯍꯦ ꯍꯦ
ꯄꯨꯡ ꯀꯌꯥꯗ ꯂꯩꯔꯅꯤ
ꯈꯪꯗꯦ ꯑꯗꯨꯗꯤ ꯀ꯭ꯋꯥꯇꯔ ꯐꯥꯏꯔꯦꯠ ꯀ꯭ꯋꯥꯇꯔ ꯐꯥꯏꯅꯦꯜ ꯂꯣꯏꯗ꯭ꯔꯤ ꯀ꯭ꯋꯥꯇꯔ ꯂꯣꯏꯗ꯭ꯔꯤ ꯉꯁꯤꯅꯣ
ꯑꯣ ꯍꯣ ꯍꯣ ꯍꯣꯏ ꯁꯤꯃꯤ ꯐꯥꯢꯅꯦꯜ ꯀꯣ
ꯎꯝ ꯉꯁꯤ ꯀꯥꯅꯣ ꯀ꯭ꯋꯥꯇꯔ ꯐꯥꯏꯅꯦꯜ ꯅꯣꯔꯋꯦꯒ ꯏꯪꯂꯦꯟ ꯁꯥꯟꯅꯒꯅꯤꯗꯅ
ꯑꯥꯎ ꯑꯗꯨꯒ ꯏꯁꯄꯦꯟꯒ ꯐ꯭ꯔꯦꯟꯁ ꯃꯕꯥꯅꯤꯁꯦ ꯕꯦꯠ ꯇꯧꯕ ꯀꯥꯟꯗ ꯑ ꯀꯩ ꯍꯥꯏꯁꯤꯔꯥ ꯐ꯭ꯔꯥꯟꯁ ꯑꯥ ꯏꯁꯄꯦꯟ ꯒꯤ ꯑ ꯃꯃꯥꯡꯗ ꯀꯩ ꯍꯥꯏꯁꯤꯔꯥ ꯐ꯭ꯔꯦꯟꯁꯅ ꯁꯤꯔꯅꯤ ꯑꯗꯨꯃꯥꯏ ꯑꯗꯨꯝ ꯉꯥꯡꯉꯤ
ꯎꯝ ꯎꯝ ꯎꯝ
ꯑꯗꯨꯗꯤ ꯅꯪꯗꯤ ꯑꯥ ꯏꯁꯄꯦꯟꯒ ꯐ꯭ꯔꯦꯟꯁ ꯁꯅꯔꯤꯗꯤ ꯅꯪꯗꯤ ꯐ꯭ꯔꯦꯟꯁꯕꯨ ꯁꯞꯄꯣꯔꯠ ꯇꯧꯔꯅꯤ ꯅꯠꯇ꯭ꯔꯥ ꯎꯄꯥꯏ ꯂꯩꯇꯦ ꯑꯩꯁꯨ ꯁꯄꯦꯟꯅꯦ
ꯢꯟꯗꯦꯝꯕꯦꯂꯦ
ꯍꯣꯏ ꯍꯣꯏ ꯇꯧꯔꯣ ꯇꯧꯔꯣ ꯅꯪ ꯅꯪ ꯐ꯭ꯔꯥꯟꯁ ꯇꯧꯔꯤꯗꯤ ꯑꯩ ꯏꯁꯄꯦꯟ ꯇꯧꯒꯦ ꯅꯪ ꯏꯁꯄꯦꯟ ꯇꯧꯔꯤꯒꯦ ꯑꯩ ꯐ꯭ꯔꯥꯟꯁ ꯇꯧꯒꯦ
ꯑꯣ ꯎꯝ ꯎꯝ ꯑꯩꯅ ꯉꯥꯡ ꯅꯍꯥꯜ ꯅꯍꯥꯟ ꯑꯩꯅ ꯅꯪꯉꯣꯟꯗ ꯀꯩꯅꯣꯃ ꯅꯪꯒꯤ ꯁꯞꯄꯣꯔꯠ ꯇꯧꯕꯗꯣ ꯑꯩꯅ ꯇꯧꯕꯤꯒꯦ ꯍꯥꯏꯕꯗꯨꯗ ꯅꯪ ꯁꯤ ꯑꯩꯒꯤ ꯑꯦꯃꯨꯅꯤꯟ ꯑꯣꯟꯈ꯭ꯔꯕ
ꯑꯗꯨꯅꯦ ꯇꯧꯗꯕꯅꯤ ꯑꯗꯨꯃꯥꯏꯅ ꯏꯕꯥꯅꯤ ꯆꯞ ꯃꯥꯟꯅꯔꯒ ꯁꯞꯄꯣꯔꯠ ꯇꯧꯔꯒꯦ ꯌꯥꯔꯣꯏ
ꯑꯣ ꯍ ꯍ ꯑꯗꯨꯗꯤ ꯑꯣꯏꯔꯦ ꯉꯁꯤꯒꯤꯗꯤ ꯉꯁꯤꯒꯤꯗꯤ ꯏꯪꯂꯦꯟꯒ ꯅꯥꯔꯋꯦꯗꯤ
ꯍꯥ
ꯉꯁꯤ ꯏꯪꯂꯦꯟꯒ ꯅꯣꯔꯋꯦꯗꯤ ꯀꯅꯥ ꯁꯞꯄꯣꯔꯠ ꯇꯧꯒꯅꯤꯅꯣ
ꯑꯁ ꯑꯩꯗꯤ ꯏꯪꯂꯦꯟ ꯇꯧꯅꯦ ꯅꯣꯔꯋꯦꯗꯤ ꯀꯥꯏꯅꯣꯅꯦ
ꯑꯩꯗꯤ ꯑꯅꯤꯃꯛ ꯅꯨꯡꯁꯤꯌꯦ ꯑꯗꯨꯕꯨ ꯑ ꯑꯅꯤꯃꯛ ꯅꯨꯡꯁꯤꯌꯦ ꯑꯗꯨꯕꯨ ꯀꯔꯝꯕꯅ ꯀꯥꯍꯟꯗꯣꯏꯅꯣ ꯑꯩ ꯈꯪꯗ꯭ꯔꯦ ꯍꯧꯖꯤꯛꯇꯤ
ꯆꯦꯁ
ꯏꯪꯂꯦꯟ ꯏꯪꯂꯦꯟꯗꯣ ꯕꯦꯂꯤꯡꯉꯝꯗ ꯅꯨꯡꯁꯤꯅꯦ ꯑꯗꯨꯒ ꯁꯀꯥ ꯁꯀꯥ ꯍꯥꯏꯕ꯭ꯔꯥ ꯁꯀꯥꯗꯨꯣ
ꯈꯪꯗꯦ ꯈꯪꯗꯦ ꯑꯗꯨꯗꯤ
ꯅꯦꯒ꯭ꯔꯣ ꯅꯨꯄꯥ ꯑꯃꯅꯤ ꯃꯥꯗꯤ ꯐꯥꯔꯁꯍꯥꯞꯇꯪ ꯁꯥꯟꯅꯕꯅꯤ ꯁꯀꯥ ꯍꯥꯏꯅ ꯅꯦꯒꯔꯣ ꯑꯃ ꯈꯔ ꯃꯌꯥꯡ ꯀꯪꯒ꯭ꯔꯦꯅ ꯇꯧꯕꯗꯣ
ꯈꯪꯗꯦ ꯈꯪꯗꯦ ꯌꯦꯡꯔꯁꯦ ꯅꯪꯗꯤ ꯍꯥ ꯑꯥ ꯆꯦ ꯅꯧꯔꯦꯠ ꯇꯧꯔꯣ
ꯑꯩꯗꯤ ꯍꯣꯔꯦꯟꯗꯤ ꯑꯀꯥꯕꯗꯣ ꯀꯥꯔꯁꯨꯅꯨ ꯑꯩꯗꯤ ꯍꯣꯔꯦꯟ ꯌꯦꯡꯕꯗꯪ ꯌꯦꯡꯉꯅꯤ
ꯆꯤꯁ ꯑꯩꯗꯤ ꯏꯪꯂꯦꯟ ꯇꯧꯒꯗꯕꯅꯦ ꯅꯪ ꯑꯥ ꯖꯤ ꯖꯤ ꯅ꯭ꯔꯋꯦ ꯇꯧꯔꯣ ꯅꯪ ꯉꯝꯗ꯭ꯔꯗꯤ ꯑꯩ ꯇꯦꯛꯁ ꯊꯥꯔꯛꯀꯦ
ꯏꯠꯁ ꯑꯥꯌꯥ ꯑꯁꯦꯡꯕ ꯑꯗꯨꯃꯥꯏ ꯇꯧꯔꯁꯤꯔꯥ
ꯑꯗꯨꯅꯦ
ꯎꯝ ꯑꯗꯣ ꯅꯪ ꯀꯥꯔꯗꯤ
ꯍꯥꯥ ꯑꯩ ꯀꯥꯔꯗꯤ ꯀꯥꯔꯦ
ꯑꯩ ꯅꯪ ꯀꯥꯔꯗꯤ ꯑꯩꯅ ꯇꯧꯔꯛꯇꯣꯏꯔꯣ ꯇꯧꯔꯛꯑꯣꯏꯗ
ꯑꯥꯎ ꯑꯩ ꯀꯥꯔꯤꯗꯤ ꯀꯩꯅꯣꯝ ꯇꯧꯔꯣ ꯅꯪ
ꯀꯩ ꯇꯧ ꯍꯥꯏꯕ
ꯈꯪꯗꯦ
ꯎꯝ ꯄꯨꯁꯞ ꯇꯧꯔꯛꯑꯣ ꯍꯥꯏꯔꯣ ꯁꯤ
ꯆꯥꯏꯁ ꯑꯥꯎ ꯕꯤꯗꯤꯑꯣ ꯅꯝꯔꯒꯀꯣ ꯑꯗꯨꯒ ꯊꯔꯛꯑꯣ ꯍꯥ
ꯉꯝꯗꯦ ꯉꯝꯗꯦ ꯌꯥꯝ ꯉꯝꯗꯦ ꯄꯨꯁꯞꯀ
ꯄꯨꯁꯞ ꯇꯧꯔꯣ ꯍꯣꯏ ꯐꯒꯤ ꯅꯠꯇꯦ
ꯃꯦꯛꯁꯤ ꯃꯝꯗ ꯊꯥꯔꯇꯤ ꯃꯨꯛꯇꯤ ꯉꯝꯅꯤ
ꯑꯥ ꯕꯤꯗꯤꯑꯣ ꯅꯝꯔꯒ ꯀꯣ
ꯍꯣꯏ ꯌꯦꯡꯉꯁꯤ
ꯇꯔꯥꯐꯥꯎ ꯇꯧꯔꯒ ꯇꯧ
ꯇꯔꯥꯗꯨꯗꯤ ꯌꯥꯡꯃꯟꯗ꯭ꯔꯥ
ꯏꯁ ꯌꯥꯝꯃꯟꯗꯦꯗꯥ ꯇꯔꯥꯗꯨ
ꯇ ꯍꯥꯏꯕꯅꯤꯗ ꯌꯥꯝ ꯌꯥꯝ ꯃꯟꯅ ꯍꯥꯏꯕ
ꯎꯝ ꯇꯔꯥꯗꯤ ꯀꯩꯝꯇ ꯅꯠꯇꯦ ꯅꯨꯄꯥꯒꯤꯗꯤ
ꯑꯦ ꯑꯩꯅ ꯍꯥꯏꯖꯤ ꯇꯥꯗꯤ ꯃꯥ